ꯇꯥꯏꯌꯦ
ꯀꯗꯧꯔꯝꯃꯤꯅꯣ
ꯁꯨꯝ ꯂꯩꯔꯝꯃꯤꯅꯤ ꯅꯣꯡ ꯆꯨꯕꯁꯤꯗ ꯀꯔꯤ ꯇꯧꯁꯤꯒꯦ ꯀꯔꯤ ꯆꯥꯖꯤꯒꯦꯅ
ꯎꯝ ꯀꯝꯃꯥꯏ ꯀꯃꯥꯏ ꯇꯧꯔꯤ ꯅꯨꯡꯉꯥꯏꯔꯤ ꯕꯅ ꯇꯧꯔꯏꯃꯤꯅꯦ
ꯍꯥꯥ
ꯅꯨꯡꯉꯥꯏꯔꯤꯕ꯭ꯔꯅ ꯇꯧꯔꯏꯅꯦ
ꯅꯨꯡꯉꯥꯏꯔꯤꯌꯦ ꯑꯗ ꯅꯣꯡ ꯆꯨꯕꯁꯤꯗ ꯀꯔꯤ ꯁꯤꯡꯖꯨ ꯆꯥꯖꯤꯔ ꯀꯨꯞꯁꯨ ꯆꯥꯖꯤꯔ ꯀꯔꯤ ꯆꯥꯖꯤꯒꯦꯅ ꯆꯨꯝ ꯅꯣꯡꯒ ꯍꯧꯖꯤꯛ ꯑꯃꯨꯛ ꯅꯣꯡ ꯇꯤ ꯑꯃꯨꯛ ꯇꯥꯕ ꯑꯃꯨꯛ ꯍꯧꯔꯛꯑꯦ ꯈꯜꯂꯤꯅꯤ ꯀꯔꯤ ꯆꯥꯖꯤꯒꯦꯅ
ꯀꯔꯤꯗ ꯇꯥꯔꯒꯦ
ꯈꯪꯗꯦꯅꯦ ꯀꯔꯤꯅꯣ ꯆꯥꯗꯣꯏꯖꯦ ꯈꯜꯂꯤ ꯍꯨꯖꯤꯛ ꯌꯥꯝ ꯀꯟꯅ ꯀꯩꯗꯩꯅꯣ ꯅꯪ
ꯑ ꯑꯩꯖꯦ ꯊꯕꯛ ꯑꯃ ꯁꯨꯝ ꯇꯧꯔꯝꯃꯤ
ꯑꯣ
ꯎꯪ ꯐꯣꯟ ꯇꯧꯗ ꯀꯨꯏꯔꯦꯅ ꯇꯧꯔꯛꯏꯅꯤꯅꯦ
ꯇꯧꯔꯦ
ꯑꯉꯥꯡꯒꯩ ꯂꯩꯔꯤ ꯅꯣꯏꯗꯤ ꯑꯉꯥꯡꯒꯩ ꯑꯝꯇ ꯑꯅꯥꯏ ꯑꯌꯦꯛ ꯑꯃꯇ ꯌꯥꯎꯗ꯭ꯔꯣ ꯍꯧꯖꯤꯛꯀꯥꯟꯖꯦ ꯂꯣꯛ ꯌꯥꯝ ꯇꯧꯅꯩꯌꯦꯕ
ꯎꯝ ꯀꯥꯡ ꯂꯣꯏꯁꯜꯂꯛꯑꯦ ꯀꯥꯡ ꯀꯣꯏꯕ ꯆꯠꯂꯣꯏ ꯔꯣ
ꯀꯥꯡ ꯀꯣꯏꯕꯖꯦ ꯆꯠꯁꯦꯅꯗꯤ ꯍꯥꯏꯅꯔꯤ ꯑꯗꯣ ꯀꯥꯡ ꯅꯨꯃꯤꯠꯇꯗꯤ ꯅꯠꯇꯦ ꯀꯥꯡ ꯅꯨꯃꯤꯠ ꯅꯠꯇꯕ